ꯍꯜꯂꯣ
ꯇꯥꯔꯕꯣ
ꯑꯥ ꯇꯥꯏꯌꯦ ꯁꯣꯝ ꯇꯥꯕ꯭ꯔꯣ
ꯇꯥꯏꯌꯦ ꯀꯩꯗꯧꯔꯝꯃꯤꯅꯣ ꯑꯦ ꯍꯥ
ꯇꯨꯏꯁꯟ ꯍꯂꯛꯇꯉꯥꯏꯌꯦ ꯇꯨꯏꯁ ꯇꯨꯏꯁ ꯑꯩ ꯇꯨꯏꯁꯟ ꯍꯜꯂꯛꯇꯉꯥꯏ ꯂꯩꯌꯦ ꯁꯤꯗ
ꯑꯣ ꯑꯩꯗꯤ ꯃꯩ ꯁꯦꯝꯃꯝꯕ ꯑꯩꯒꯤ ꯀꯥꯒꯤ ꯃꯩꯗꯣ ꯌꯥꯗ꯭ꯔꯦꯕ ꯑꯥ ꯃꯩꯗꯣ ꯕ꯭ꯂꯞꯇ ꯌꯥꯗꯕ ꯕ꯭ꯂꯞꯁꯦ ꯌꯥꯗꯦ ꯕ꯭ꯂꯞꯁꯦ ꯑꯃꯨꯛ ꯃꯊꯟꯗ ꯍꯥꯞꯄ ꯀꯥꯟꯗ ꯄꯛꯂꯥꯎ ꯍꯦꯛꯇ ꯃꯝꯖꯟꯒꯤꯕ ꯊꯥꯕ ꯀꯥꯟꯗ ꯉꯥꯜꯂ ꯈꯪ ꯉꯥꯡ ꯉꯥꯜꯂꯅꯤꯅ ꯁꯦꯀꯦꯟ ꯑꯃꯅꯤ ꯑꯅꯤ ꯃꯇꯨꯡꯗ ꯍꯦꯛꯇ ꯃꯝꯁꯤꯟꯈꯤꯕ ꯇꯧꯋꯦꯕ
ꯚ꯭ꯜꯞꯅ ꯌꯥꯗ꯭ꯔꯤꯔꯣ
ꯍꯣꯜꯗꯔ ꯅꯠꯇꯦ ꯌꯦꯡꯉꯦ ꯑꯇꯣꯞꯄ ꯍꯣꯜꯗꯔꯗ ꯑꯃꯨꯛ ꯄꯥꯜꯂ ꯌꯦꯡꯉꯦ ꯑꯗꯨ ꯑꯗꯨ ꯃꯁꯥꯒꯤ ꯕ꯭ꯂꯞꯇ ꯑꯣꯏ ꯂꯩꯔꯝꯃꯦ ꯃꯐꯝ ꯃꯐꯝꯗ ꯂꯣꯏ ꯁꯤꯜꯂ ꯁꯤꯜꯂ ꯄꯥꯟꯗ ꯑꯗꯣ ꯍꯧꯖꯤꯛ ꯑꯩ ꯑꯩꯒꯤ ꯀꯥꯗ ꯑꯇꯣꯞꯄ ꯀꯥꯗ ꯊꯥꯟꯕ ꯕ꯭ꯜꯞ ꯑꯆꯧꯕ ꯑꯃ ꯍꯥꯞꯆꯤꯜꯂꯒ ꯊꯥꯜꯂꯦ ꯑꯗꯨꯅ ꯈꯪꯉꯥꯟ ꯉꯥꯜꯂꯒ ꯂꯩꯔꯦ ꯑꯩꯅ ꯍꯌꯦꯡ ꯅꯣꯡ ꯅꯤꯅꯤ ꯂꯩꯔꯒ ꯑꯃ ꯂꯧꯕꯤꯔꯒꯦ ꯍꯥꯏꯕꯅꯦ ꯇꯥꯡꯉꯦ ꯂꯨꯄꯥ ꯆꯥꯝꯔꯤ ꯆꯥꯝꯃꯉꯥ ꯄꯤ ꯍꯥꯏꯌꯦ ꯕ꯭ꯂꯕ ꯑꯆꯧꯕ ꯑꯉꯥꯟꯕꯁꯤꯗꯤ ꯑꯁ ꯑꯩꯒꯤꯁꯤ ꯌꯥꯝ ꯆꯥꯎꯋꯤ ꯈꯪꯗꯦ ꯇꯥꯡꯉꯤ ꯗꯨꯅ ꯎꯝ ꯂꯥꯏꯔꯤꯛ ꯄꯥꯐꯝꯗ ꯊꯥꯟꯕꯅꯤꯅ ꯉꯥꯜꯂꯦ ꯍꯥꯏꯇꯥꯔꯦ
ꯇ꯭ꯋꯦꯟꯇꯤ ꯑꯣꯏꯔꯝꯅꯤꯌꯦ ꯅꯪꯗꯣ ꯉꯟꯃꯟꯒꯅꯤꯌꯦ ꯇꯨꯌꯦꯜꯐꯀꯨꯝꯕ ꯑꯃ ꯊꯥꯂꯣ ꯇꯨꯌꯦꯜꯐꯀꯨꯝꯕ ꯐꯤꯚꯇꯤꯟ ꯒꯨꯝ ꯐꯤꯚꯇꯤꯟ ꯋꯥꯔꯗ ꯊꯥꯂꯣ ꯑꯩ ꯀ ꯊꯥꯜꯂꯤ ꯐꯤꯚꯇꯤꯟ ꯋꯥꯠꯅꯦꯕꯀꯣ ꯇ꯭ꯋꯦꯟꯇꯤ ꯋꯥꯠꯇꯨꯗꯤ ꯌꯥꯝ ꯆꯥꯎꯔꯒ ꯌꯥꯝ ꯉꯥꯟꯕꯅꯦꯕꯀꯣ
ꯉꯥꯟꯕꯅ ꯐꯠꯇ꯭ꯔꯣ ꯑꯩꯗꯤ ꯉꯥꯟꯗꯗꯤ ꯍꯩꯅꯗꯤ
ꯅꯠꯇꯦ ꯉꯥꯟꯃꯜꯂꯁꯨ ꯐꯥ ꯉꯟꯃꯜꯂꯁꯨ ꯐꯠꯇꯦ ꯑꯩꯈꯣꯏꯅ ꯀꯥꯗꯣ ꯅꯪ ꯐꯠꯇꯦ ꯐꯠ ꯇꯦ ꯀꯩꯅꯣ ꯉꯟꯃꯜꯂꯁꯨ ꯐꯠꯇꯦ ꯇ꯭ꯋꯦꯟꯇꯤ ꯋꯥꯠ ꯍꯥꯏꯗꯨꯗꯤ ꯌꯥꯝꯅ ꯆꯥꯎꯃꯟꯒꯅꯤ ꯅꯪꯗꯨ ꯂꯧꯊꯔꯒ ꯌꯦꯡꯉꯣꯕ ꯑꯗꯨꯗ ꯅꯥꯀꯟꯗ ꯋꯥꯠ ꯊꯥꯔꯝꯒꯅꯤꯕ ꯑꯗꯨꯗꯨꯅ ꯇ꯭ꯋꯦꯟꯇꯤ ꯋꯥꯠꯀꯨꯝꯕ ꯊꯥꯔꯝꯃꯒꯗꯤ ꯌꯥꯝ ꯆꯥꯎꯃꯟꯒ꯭ꯔꯦꯀꯣ ꯑꯗꯣ ꯅꯪꯒꯤꯗꯣ ꯎꯝ ꯑꯩꯈꯣꯏ ꯐꯤꯚꯇꯤꯟ ꯋꯥꯠꯁꯨ ꯂꯩꯕꯅꯦꯕ ꯇꯨꯌꯦꯞ ꯋꯥꯠꯁꯨ ꯂꯩꯕꯅꯦ ꯅꯥꯏꯟ ꯋꯥꯠꯁꯨ ꯂꯩꯕꯅꯦꯕꯀꯣ ꯗꯣ ꯅꯥꯏꯟꯒꯨꯝꯕꯗꯨꯗꯤ ꯌꯥꯝ ꯃꯝꯃꯦ ꯑꯗꯨꯒ ꯇꯨꯋꯦꯜꯐꯀꯨꯝꯕꯗꯨꯅ ꯈꯔ ꯅꯣꯔꯃꯦꯜ ꯑꯣꯏꯌꯦ ꯑꯗꯨꯅ ꯀꯥꯗꯨꯅ ꯌꯥꯝ ꯆꯥꯎꯕ ꯑꯣꯏꯗ꯭ꯔꯒꯗꯤ ꯐꯤꯚꯇꯤꯟ ꯊꯥꯜꯂꯣꯕ ꯑꯗꯨꯒ
ꯀꯥ ꯍꯥꯏ ꯀꯥ ꯍꯥꯏꯁꯦ ꯑꯁꯥꯡꯕꯅꯤꯗꯅ ꯑꯥꯢ ꯄꯤꯛꯇ꯭ꯔꯨ ꯅꯠꯇꯦꯕ ꯑꯁꯥꯡꯕꯅꯦꯕ ꯑꯗꯣ ꯑꯗꯨ ꯊꯥꯟꯗꯣꯔꯛꯄ ꯀꯥꯟꯗ ꯄꯨꯂꯞꯅꯦꯕ ꯢꯉꯥꯟ ꯊꯣꯔꯛꯇꯣꯏꯁꯦ ꯑꯗꯨꯒ ꯑꯩꯈꯣꯏꯁꯤꯒꯤ ꯃꯄꯥꯗꯅ ꯕ꯭ꯂꯕ ꯃꯆꯥ ꯑꯃ ꯊꯥꯜꯂꯤꯕ ꯃꯝꯃꯦꯕ ꯌꯥꯝꯅ ꯑꯗꯨꯗꯤ ꯁꯨ ꯎ ꯎꯗ꯭ꯔꯦ ꯑꯗꯣ ꯍꯥꯟꯅ ꯑꯉꯥꯟꯕ ꯊꯥꯟꯒꯤꯕꯒꯤ ꯃꯝꯊꯕꯗ ꯑꯩꯉꯣꯟꯗ
ꯅꯪ ꯅꯪꯒꯤ ꯁꯥꯏꯠꯁꯤꯅ ꯃꯌꯥꯏꯗ ꯑꯁꯣꯝꯒꯤ ꯀꯥ ꯑꯁꯥꯡꯕꯗꯨꯒꯤ ꯃꯌꯥꯏꯗ ꯊꯥꯟꯕꯗꯨꯅ ꯑꯅꯤꯃꯛ ꯄꯨꯗꯣꯏꯔꯥ ꯀꯩꯅꯣ
ꯑꯩꯒꯤ ꯃꯄꯥꯗꯅ ꯑꯉꯥꯟꯕ ꯊꯥꯟꯕ ꯃꯥꯥꯏ ꯃꯄꯥꯗꯅ ꯑꯅꯦꯝꯕ ꯊꯥꯟꯕ ꯑꯗꯨꯕꯨ ꯏꯕꯥꯅꯤꯒꯤ ꯕ꯭ꯂꯕꯁꯦ ꯑꯩꯒꯤ ꯊꯥꯜꯂꯒ ꯗꯤ ꯃꯥꯒꯤ ꯃꯨꯊꯠꯄ
ꯑꯗꯣ ꯃꯥꯒꯤ ꯊꯥꯜꯂꯒꯗꯤ ꯑꯩꯒꯤꯗꯣ ꯉꯥꯟꯗꯦꯕ ꯑꯩꯒꯤ ꯖꯒꯥ ꯉꯥꯟ ꯉꯝꯗꯦꯕ
ꯑꯗꯣ ꯃꯥꯏꯗꯨꯅ ꯅꯥꯏꯟ ꯅꯥꯏꯟꯒꯨꯝꯕ ꯇꯨꯋꯦꯜꯞꯀꯨꯝꯕ ꯑꯣꯏꯔꯝꯒꯅꯤ ꯑꯗꯨꯒꯤꯅꯦꯕꯀꯣ ꯑꯗꯨ ꯅꯥꯏꯟꯒꯨꯝꯕꯔ ꯅꯥꯏꯟꯒꯨꯝꯕ ꯇꯨꯌꯦꯜꯐꯀꯨꯝꯕ ꯁꯣꯏ ꯑꯣꯏꯔꯝꯒꯅꯤ ꯅꯥꯏꯟꯒꯗꯤ ꯌꯥꯝꯃꯝꯕꯅꯦꯕ ꯑꯗꯨꯅ ꯑꯥ ꯀꯥꯗꯣ ꯅꯪꯒꯤ ꯃꯄꯥꯥꯟꯗ ꯊꯥꯟꯕ ꯑꯣꯏꯇꯥꯔꯒꯗꯤ ꯗꯨꯝ ꯐꯤꯞꯇꯤꯟꯅ ꯌꯥꯒꯅꯤ ꯇ꯭ꯋꯦꯟꯇꯤꯗꯨꯗꯤ ꯌꯥꯝ ꯆꯥꯎꯃꯟꯕ꯭ꯔ ꯈꯜꯂꯦ ꯇ꯭ꯋꯦꯟꯇꯤ ꯑꯣꯏꯔꯒꯗꯤ ꯇ꯭ꯋꯦꯟꯇꯤ ꯑꯣꯏꯔꯝꯕꯁꯨꯌꯥꯏ ꯅꯪꯅ ꯄꯨꯜꯂꯞꯇ ꯆꯥꯎꯋꯦ ꯍꯥꯏ ꯌꯦꯡꯉꯣ ꯑꯗꯨ ꯐꯤꯞꯇꯤꯟ ꯁꯨ ꯌꯥꯝ ꯉꯥꯟꯕꯅꯤ ꯑꯗꯨꯝ ꯐꯤꯞꯇꯤꯟꯁꯨ ꯑꯩ ꯀꯥ ꯊꯥꯜꯂꯤꯁꯦ ꯐꯤꯞꯇꯤꯟꯅꯦꯕꯀꯣ ꯐꯤꯞꯇꯤꯟꯁꯤꯁꯨ ꯑꯍꯥꯟꯕ ꯊꯥ
ꯑꯥ ꯑꯥ ꯍꯜꯂꯣ ꯇꯥꯕ꯭ꯔꯣ ꯍꯜꯂꯣ
ꯇꯥꯗꯕ꯭ꯔꯣ ꯑꯩ ꯇꯥꯗꯔꯦ ꯅꯪꯅ ꯉꯥꯡꯕꯗꯣ